ꯇꯥꯕꯔ
ꯇꯥꯏ ꯍꯣꯏ
ꯑꯁ꯭ ꯌꯥꯗ꯭ꯔꯦꯅ ꯊ ꯑꯣ ꯄꯔꯅꯦ ꯀꯔꯤ ꯇꯥꯔ ꯎꯕꯪꯒꯦ
ꯐꯦꯟ ꯃꯊꯥꯗ ꯂꯩꯕꯁꯨ ꯑꯗꯨꯝ ꯇꯧꯕꯅꯦ ꯍꯦꯟꯗꯥꯛ ꯀꯣꯡꯉꯁꯦ
ꯑꯦ ꯃꯈꯥꯒ ꯐꯝꯃꯤꯟꯅꯕꯁꯤꯡꯁꯤꯅ ꯂꯣꯛ ꯊꯨꯡꯅꯒ ꯈꯨꯕꯁꯨ ꯈꯨꯝꯕ꯭ꯔꯒ ꯈꯨꯗꯩꯦ ꯃꯛꯣꯏ ꯊꯣꯛꯄ ꯌꯦꯟꯕꯤꯒꯤ ꯇꯥꯏꯕ ꯍꯨꯔꯦ
ꯊꯜꯗ ꯁꯥꯏꯁꯅꯍ ꯑ
ꯇ ꯑꯅꯤꯗ ꯍꯥꯏꯅꯦ ꯇ꯭ꯔꯦꯛꯀꯤ ꯍꯅꯣꯣꯏꯗ ꯇꯥꯅꯤꯗꯤ ꯁꯟ ꯁꯟꯝ ꯁꯟꯗꯦꯅ
ꯑꯩꯗꯤ ꯆꯠꯂꯣꯏ ꯑꯗꯨꯗꯗꯤ ꯅꯪ ꯁꯨꯇꯤꯗ ꯆꯠꯁꯦ ꯍꯥꯏꯕꯅꯦ
ꯀꯅꯥꯕꯨ ꯅꯣꯡꯃꯥꯏꯖꯤꯡꯗ ꯇ꯭ꯔꯦꯛꯀꯤꯡ ꯆꯠꯀꯦꯔꯣ ꯃꯐꯝ ꯑꯇꯣꯞꯄ ꯑꯣꯏꯔꯗꯤ ꯈꯔ ꯌꯥꯕ
ꯅꯛ ꯁꯨꯇꯤꯗꯨ ꯆꯠꯁꯦ ꯍꯥꯏꯕꯅꯦ ꯍꯥꯏꯗꯤ
ꯟꯗꯛ ꯁꯨꯇꯤ ꯆꯠꯁꯦ ꯀꯩꯅꯣ ꯁꯦꯠꯅꯉꯥꯏ ꯂꯩꯇꯦ
ꯑꯍ ꯌꯥꯔꯦꯗ ꯅꯨꯡꯉꯥꯏ ꯀꯦ ꯆꯠꯄꯦꯠ ꯆꯠꯄꯦꯠ ꯉꯥꯡꯉꯦ ꯍꯥꯏꯅꯗꯦ
ꯑꯣ꯭ꯔꯁꯅ ꯃꯃꯖꯤ ꯃ ꯍꯥꯏꯁꯂ
ꯅꯃꯥꯏꯖꯤꯡꯗ ꯀꯣꯏꯕ ꯆꯠꯄ꯭ꯔꯣꯅꯦ
ꯍꯥ
ꯅꯣꯡꯃꯥꯏꯅꯖꯤꯡꯗꯕ ꯀꯅꯥ ꯀꯣꯏꯕ ꯆꯠꯄ꯭ꯔꯣꯅꯦ
ꯀꯣꯏꯗꯤ ꯈꯔ ꯌꯥ ꯀꯣꯏꯕꯁꯨ ꯅꯠꯇꯦ ꯃꯣꯏꯗꯤ ꯀꯩꯅꯣ ꯆꯤꯡ ꯀꯥꯗꯧꯗꯣ
ꯁ
ꯑꯁ ꯂꯣꯛ ꯊꯣꯡꯁꯦ ꯐꯔꯛ ꯇꯥꯛꯑꯗꯧꯔꯤꯍꯦ
ꯋꯥ ꯑꯅꯤ ꯂꯛ ꯐꯣꯡꯁꯨ
ꯎꯄꯥꯏ ꯂꯩꯇꯦ ꯍꯧꯖꯤꯛ ꯍꯤꯗꯥꯛ ꯑꯃꯗꯤ ꯌꯣꯠꯈ꯭ꯔꯦ ꯍꯦꯛ ꯈꯜꯂꯛꯄꯒ
ꯎꯝꯝ ꯎꯝ
ꯌꯦ ꯇ ꯉ ꯀ ꯀ꯭ꯂꯥꯁ ꯆꯄꯅꯣꯉꯕꯕꯥ
ꯑꯁ ꯅꯨꯡꯉꯥꯏꯔꯤꯗ ꯋꯥꯏꯔ ꯀꯥꯏꯗꯒꯤꯦ ꯍꯧꯖꯤꯛ ꯕꯖꯥꯔꯗꯨ ꯍꯜꯂꯛꯄꯗ ꯉꯥꯏꯔꯦ
ꯁꯦꯝ ꯐ꯭ꯔꯥꯏ ꯅꯪꯒꯗ
ꯐꯣꯟ ꯁꯦꯝꯃꯦ ꯈꯣꯠꯂꯦ ꯍꯣꯏ ꯑꯗꯨꯣꯏꯅ ꯇꯧꯋꯦ
ꯀꯌꯥ ꯆꯪꯕ
ꯆꯪꯉ ꯑꯩ ꯇꯦꯝꯄꯔ ꯒ꯭ꯂꯥꯁ ꯑꯗꯨ ꯑꯗꯥꯏ ꯍꯥꯏꯕ ꯆꯍꯨꯝ ꯑꯗꯨꯋꯥꯏꯗ ꯆꯪꯉꯦ ꯆꯅꯤ ꯆ ꯀꯣꯗ
ꯄꯩꯁꯥ ꯊꯝꯕ ꯃꯥꯜꯂꯤꯅꯦ
ꯎꯝ
ꯄꯩꯁꯥ ꯄꯥꯏ ꯃꯥꯂꯦꯕ
ꯑꯩ ꯆꯤ ꯆꯤꯟ ꯁꯦꯝꯃꯅꯦ ꯁꯦꯝꯕ ꯌꯥꯔ ꯏꯃꯥꯔꯖꯦꯟꯁꯤꯗ ꯁꯦꯝꯃꯦꯅꯦ ꯑꯩꯁꯦ
ꯍꯥꯏꯅꯦ ꯂꯥꯛꯇꯕꯒꯤ ꯆꯥꯟꯁ ꯈꯔ ꯋꯥꯉꯦ ꯂꯣꯛ ꯊꯨꯡꯕꯗ
ꯎꯝ ꯑꯁ ꯋꯥꯕꯅꯦ ꯂꯧꯣꯛꯔꯥꯛꯏꯁꯦ ꯌꯥꯝ ꯋꯥꯕꯅꯦ ꯑꯩꯁꯤꯗꯤ ꯑꯩꯈꯣꯏ ꯍꯣꯁꯄꯤꯇꯥꯜꯗꯒꯤ ꯆꯦꯛꯑꯞ ꯇꯧꯔꯒ ꯑꯗꯨꯏꯁꯤꯗ ꯍꯤꯗꯥꯛ ꯆꯥꯏ ꯑꯗꯨꯝ ꯆꯥꯕꯗꯁꯨ ꯑꯗꯨꯝ ꯅꯨꯡꯉꯥꯏꯀꯣ ꯑꯗꯨꯣ ꯀꯩꯅꯣ ꯗ꯭ꯔꯥꯏ ꯀꯥꯐ ꯑꯣꯏꯔꯗꯤ ꯀꯩꯅꯣ ꯑꯩꯁ ꯑꯩꯈꯣꯏ ꯅ꯭ꯌꯨꯒ꯭ꯔꯤ ꯃꯅꯥꯗꯁꯨ ꯗ꯭ꯔꯥꯏ ꯀꯥꯔꯈꯤ ꯑꯃ ꯂꯧꯔꯒ ꯃꯍꯤ ꯊꯛꯑꯒ ꯆꯥꯃꯤꯟꯅꯕꯅꯦꯕ
ꯂꯞꯗꯤꯦ ꯈꯅꯥꯕꯤ ꯀꯁ ꯇꯧꯗꯦ ꯆꯤꯄꯗ
ꯑꯗꯨꯝ ꯀꯩꯅꯣ ꯄ꯭ꯔꯁꯃꯣꯜ ꯍꯥꯏꯗꯤ ꯆꯥꯎ
ꯑꯗꯨꯕꯨꯗꯤ ꯌꯣꯠꯈ꯭ꯔꯦ ꯍꯧꯖꯤꯛ ꯃꯥ ꯑꯃ
ꯎꯝ ꯀꯁꯇꯃꯔ ꯃꯃꯥꯡꯗ ꯀꯣꯛ ꯑꯗꯨ ꯑꯗ ꯂꯥꯛꯑꯗꯤꯦ ꯑꯁꯨꯃꯥꯏꯅ ꯌꯥꯝ ꯆꯥꯗꯔꯤꯗ ꯃꯥ ꯑꯗꯨꯝ ꯆꯥꯔꯒ ꯍꯌꯦꯉꯦ ꯈꯨꯂꯖꯇ ꯑꯗꯨꯝ ꯇꯧꯔꯒ ꯃꯣꯏꯅꯤ ꯔꯦꯕꯅꯥꯗ ꯀꯩꯅꯣ ꯍꯤꯗꯥꯛ ꯑꯗꯨꯝ ꯆꯥꯃꯤꯟꯅꯕ ꯀꯩꯅꯣ ꯂꯣꯛ ꯑꯗꯨꯣ ꯀꯨꯏꯔꯗꯤ ꯅ ꯅꯪꯒꯤ ꯂꯣꯛꯇꯨ ꯅꯥꯕ ꯍꯧꯒꯅꯦꯕ
ꯔꯤꯗꯣ ꯑꯗꯨꯗꯨꯁꯨ ꯂꯩꯑꯤꯅꯤ ꯍꯥꯏꯅꯦ
ꯀꯅꯥ
ꯃꯥ ꯍꯣꯏ ꯀꯩꯅꯣ ꯏꯗ ꯇꯤꯌꯥꯃꯣꯛꯒ ꯂꯩꯕ ꯑꯇꯣꯞꯄ ꯏꯁꯇꯦꯠꯀꯤꯗꯣ
ꯑꯥ
ꯑ ꯑꯅ ꯄꯔ ꯀ꯭ꯂꯥꯁꯀꯤ
ꯑꯥ
ꯑꯗꯣ ꯍꯧꯖꯤꯛ ꯑꯥꯗ ꯂꯩꯌꯦ ꯅꯉꯣꯟꯅ ꯌꯦꯡꯕꯤꯌꯣ ꯍꯥꯏꯈ꯭ꯔꯕꯅꯦ
ꯍꯣꯏ ꯅꯪ ꯐꯣꯟ ꯇꯧꯕ꯭ꯔꯣ
ꯊꯁꯥꯏ ꯀ꯭ꯂꯥꯁꯦ ꯊꯦꯡꯅꯕꯅꯦ
ꯑꯥ ꯑꯗꯣ ꯑꯗꯨꯝ ꯈꯔ ꯐꯖꯕ ꯑꯗꯨꯝ ꯑꯩꯀꯤꯕ ꯍꯥꯏꯕ ꯅꯠꯇ꯭ꯔꯥ ꯅꯪ ꯍꯥꯏꯕꯁꯦ
ꯍꯣꯏ
ꯎꯝ
ꯂꯩꯔꯒ ꯑꯃ ꯀꯣꯏꯕ ꯌꯥꯕ ꯀꯣꯏꯔ ꯊꯥꯗꯣꯛꯔꯅꯤ ꯄꯥꯎꯅ
ꯑꯁ ꯀꯔꯤ ꯂꯧꯕꯗꯤ ꯃꯥꯡꯗꯦꯍꯦ ꯑꯩꯈꯣꯏ ꯊꯥꯎꯅꯤ ꯍꯥꯏꯒꯅꯤ ꯑꯩꯈꯣꯏꯅꯤ ꯊꯥꯎꯅꯔꯁꯨ ꯌꯣꯟꯕ ꯌꯥꯏꯕ
ꯑꯗꯤꯛ ꯇꯥꯏ ꯃꯥꯥꯡ ꯏꯔꯣ ꯄꯤꯁꯥ ꯂꯩꯇꯕꯩꯅꯤꯅ
ꯍꯥꯥ
ꯄꯩꯁꯥ ꯄꯩꯁꯥ ꯏꯁꯕꯨ ꯂꯩꯗꯤ ꯂꯣꯏꯅ ꯇꯧꯕ ꯌꯥꯏꯗꯣ
ꯅꯣꯏꯗꯤ ꯂꯩ ꯔꯝꯒꯅꯤ ꯁꯤꯗ ꯀꯥꯏꯗꯒꯤꯦ ꯕꯕꯥꯅ ꯑꯌꯥꯝꯕ ꯇꯣꯂꯣꯞꯅꯣꯏ ꯑꯣꯏꯅ ꯆꯥꯔꯒ ꯀꯩ ꯋꯥꯅꯤ ꯍꯥꯏꯂꯦꯕꯗꯨꯗ
ꯅꯣꯏꯒꯤꯁꯨ ꯀꯩ ꯂꯩꯔꯣꯏꯗ꯭ꯔꯣꯣꯔꯦ ꯅꯪ ꯃꯤ ꯃꯤ ꯈꯨꯗꯤꯡꯃꯛꯁꯦ ꯄꯩꯁꯥ ꯂꯣꯏ ꯊ ꯐ ꯂ ꯇꯧꯔ ꯄꯩꯁꯥ ꯄꯥꯏꯅꯤ ꯈꯟ ꯃꯥꯜꯂꯦ
ꯑꯗꯨꯝ ꯂꯩꯗꯅ ꯑꯅꯤ ꯆꯥꯔꯗꯤ ꯌꯨꯝꯗ ꯑꯗꯨꯝ ꯈꯔ ꯅꯨꯡꯉꯥꯏꯔꯝꯒꯅꯤ ꯍꯥꯏꯕ ꯋꯥꯅꯤꯗ
ꯃꯤ ꯆꯥꯔꯁꯨ ꯏꯌꯥꯝꯕꯗꯤ ꯃꯥꯏ ꯃꯁꯥꯒꯤꯗꯨꯃꯛꯉꯛꯇꯅꯦ ꯆꯥꯔꯗꯣ
ꯀꯅꯥꯒꯤ ꯆꯥꯔꯤꯕ ꯑꯗꯨ ꯅꯨꯡꯇ ꯃꯥꯁꯨ ꯑꯃꯨꯛ ꯆꯥꯗꯧꯔꯦ ꯍꯧꯖꯤꯛ
ꯃꯣꯏ ꯃꯕꯥꯅꯤ ꯆꯥꯔꯁꯨ ꯃꯣꯏ ꯈꯛꯇꯅꯤꯗ ꯀꯨꯏ ꯌꯥꯎꯗꯦꯗ
ꯑꯌꯥꯝꯕꯅ ꯇꯧꯕ ꯍꯥꯏꯕꯨ ꯑꯩꯒꯤ ꯁꯤ ꯊꯥ ꯊꯥꯒꯤ ꯍꯨꯟꯕ ꯈꯛꯇꯅꯦ ꯑꯇꯣꯞꯄꯗꯤ
ꯎꯝ ꯇꯧꯗꯤ ꯅꯪꯒꯤ ꯕꯕꯥꯗ ꯐꯖꯅ ꯅꯤꯕ ꯌꯥꯔꯦ ꯑꯗꯨꯗꯤ
ꯍꯣꯏ ꯌꯥꯕꯗꯤ ꯌꯥꯢ
ꯅꯤꯔꯒ ꯅꯩꯊꯥꯕ ꯌꯥꯔꯦꯅꯦ
ꯅꯪꯁꯨ ꯅꯪ ꯈꯛꯇꯅꯦꯅꯦ ꯅꯥꯏ ꯇꯝꯕ
ꯍꯣꯏ ꯑꯩꯒꯤ ꯏꯅꯥꯎꯅꯨꯄꯥ ꯑꯃ ꯂꯩꯔꯤꯁꯤꯗꯤ ꯀ꯭ꯂꯥꯁ ꯂꯚꯦꯟ ꯀꯥꯔꯤꯁꯦ ꯃꯥ
ꯑꯁ ꯏꯂꯕꯦꯟ ꯈꯠꯇ ꯀꯥ
ꯃꯅꯄꯥ ꯂꯕꯦꯟ ꯀꯥꯔꯤ ꯑꯗꯨꯝ ꯇꯧꯔꯦ ꯅꯣꯏ ꯌꯨꯝꯁꯤ ꯅꯊꯟꯗ ꯑꯣꯏꯔꯒ ꯀꯩ ꯊꯟꯗ ꯂꯩꯕ ꯅꯠꯇ꯭ꯔꯒ ꯅꯪꯁꯨ
ꯍꯣꯏ ꯏꯇꯣꯝꯅꯅꯦ
ꯐꯪꯒ ꯀ꯭ꯂꯥꯁ ꯁ꯭ꯀꯨꯜ ꯆꯠꯄ ꯇꯧꯔꯒ ꯑ ꯀꯩꯒꯤꯅꯣ ꯉꯁꯤ ꯑꯃ ꯂꯥꯛ ꯇ꯭ꯔꯗꯤ
ꯃꯅꯥꯎꯄꯤ ꯀꯩꯅꯣ ꯌꯦꯡ ꯆꯄꯅꯤ ꯍꯥꯔꯒ
ꯅꯥꯎꯅꯨꯄꯤꯁꯤ ꯌꯥꯝ ꯆꯦꯛꯀꯑꯞ ꯇꯧꯈ꯭ꯔꯦ ꯆꯦꯀꯞ ꯆꯦꯀꯞ ꯆꯦꯀꯞ ꯆꯦꯀꯞ ꯇꯧꯔꯒ ꯂꯩꯔꯦ ꯃꯤꯒꯗꯤ
ꯇꯧꯗꯕ ꯌꯗꯕꯒꯤ ꯑꯣꯏꯔ ꯑ ꯑꯃꯅꯤꯅ ꯀꯅꯅ ꯅꯨꯇꯤꯒꯤ ꯆꯅꯤꯡꯒꯦꯔꯥ
ꯈꯪꯗꯦꯗ
ꯃꯥꯁꯨ ꯆꯠꯀꯗꯧ ꯃꯥꯟꯗꯦ ꯁꯤ ꯑꯩꯈꯣꯏꯅ ꯁꯤꯜꯂꯤꯁꯦ
ꯍꯧꯖꯤꯛ ꯑꯩꯈꯣꯏꯅ ꯁꯤꯜꯂꯤꯁꯦ
ꯍꯣꯏ
ꯈꯪꯗ꯭ꯔꯦ ꯑꯩꯗꯤ ꯑꯥꯒꯁ ꯇꯤ ꯑꯁꯂꯥꯃꯜꯂꯦꯗꯤ ꯕꯤꯠ ꯂꯩꯇꯔꯒꯁꯇꯗꯤ ꯅꯣꯡ ꯐꯖꯅ ꯆꯨꯒꯅꯤ ꯍꯥꯏ ꯍꯥꯏꯕꯤꯒꯦ
ꯃꯥꯗꯤ ꯏꯊꯥ ꯊꯥꯖꯕ ꯃꯇꯝꯗ ꯍꯣꯏ ꯍꯥꯏꯅꯤꯕ
ꯃꯥꯔꯣ
ꯎꯝ
ꯌꯥꯝ ꯇꯣꯉꯥꯟꯕ ꯃꯤꯅꯦ ꯑꯗꯨꯗꯤ
ꯑꯩ ꯁꯤ ꯕꯤ ꯆꯠꯒꯗꯧ ꯃꯥꯟꯗꯦ ꯈꯟꯕ ꯃꯥ ꯃꯥꯅ ꯍꯦꯟꯅ ꯊꯋꯥꯏ ꯌꯥꯎꯖꯤꯜ ꯂꯛꯄꯅꯦꯕ ꯆꯂꯁꯤ
ꯑꯩꯈꯣꯏ
ꯁꯤ ꯑꯩꯒꯤ ꯌꯥꯝ ꯂꯩꯔꯤꯗꯤ ꯏꯀꯣꯏꯕ ꯑꯗꯨꯝ ꯇꯨꯃꯤꯟ ꯇꯨꯃꯤꯟ ꯀꯣꯏꯔꯦ ꯆꯠꯄ ꯌꯥꯔꯅꯤ ꯀꯩꯒꯤꯅꯣ ꯊꯣꯡ ꯆꯥꯔꯒ
ꯋꯥ
ꯑꯣꯅ
ꯋꯥ ꯌꯥꯔ ꯃꯤ ꯌꯥꯝꯃ ꯅꯠꯇ꯭ꯔꯣ
ꯌꯥ ꯌꯥꯝꯃꯦ ꯁꯤ ꯀꯥꯡꯕꯨꯁꯦꯀꯒꯤ
ꯎ ꯈꯣꯏꯒ ꯑꯩꯈꯣꯏꯗꯤ ꯈꯔ ꯑꯗꯨꯝ ꯈꯣꯏꯒꯤꯁꯨ ꯑꯗꯨꯝ ꯑꯃꯃꯝ ꯂꯩꯔꯁꯨ ꯑꯗꯨꯝ ꯑꯩꯈꯣꯏꯅꯗꯤ ꯑꯗꯨꯝ ꯆꯝꯃꯦꯕ ꯑꯅ ꯍꯥꯏꯗꯤ
ꯅꯣꯡꯃ ꯄꯥꯟꯕ ꯅꯨꯃꯤꯠꯇ ꯀꯣꯏꯕ ꯆꯁꯤꯖ ꯃꯣꯏ ꯁꯨꯛꯌꯥ ꯌꯥꯔꯣꯏ
ꯑꯥ
ꯀꯨꯏꯗꯧꯔꯗꯤ ꯀꯩ ꯀꯥꯏꯕ꯭ꯔꯥꯅꯦ ꯀꯥꯏꯔꯛꯇꯅ
ꯎꯝ ꯌꯥꯗꯦ ꯑꯗꯣ ꯁꯨꯌꯥ ꯌꯥꯗꯦ ꯑꯗꯨꯗꯤ ꯋꯥꯔꯤ ꯐꯖ ꯐꯖꯕ ꯂꯤꯂꯛ ꯑꯣꯏꯌꯦ ꯅꯣꯏ
ꯑ ꯅꯪꯒꯤ ꯀꯩꯅꯣꯒꯤꯗ ꯍꯌꯦꯡꯗꯤ ꯆꯥꯃꯁ ꯄꯨꯔꯛꯎ ꯀꯣ ꯆꯥꯅꯤꯡꯉꯗꯤ
ꯑꯦꯁ ꯅꯣꯏꯖꯤ ꯌꯥꯝ ꯊꯤ ꯊꯤꯅ ꯉꯥꯡ
ꯑꯗꯨꯒꯤ ꯀꯦꯁ ꯂꯣꯏꯗꯤꯕꯣ ꯑꯩꯈꯣꯏꯅ ꯊꯤꯅ ꯉꯥꯡꯕ ꯅꯠ ꯇꯦ ꯑꯩꯈꯣꯏꯒ ꯆꯥꯃꯤꯟꯅꯕꯁꯤꯡꯅ ꯃꯤꯅ ꯍꯥꯏꯕꯗꯣ ꯅꯪ ꯅꯪꯗꯤ ꯅꯪꯉꯣꯟꯗꯗꯤ ꯗꯥꯏꯔꯦꯛ ꯍꯥꯏꯔꯣꯏ ꯑꯩꯈꯣꯏꯗ ꯍꯥꯏꯔꯛꯄꯗꯨꯒꯤ ꯍꯥꯏꯕꯤꯕ ꯋꯥꯅꯤ ꯅꯪꯉꯣꯟꯗ
ꯀꯅꯥꯅ ꯍꯥꯏꯔꯛꯄ
ꯗꯨꯗꯤ ꯍꯥꯏꯔꯣꯏ
ꯑꯩꯈꯣꯏꯅ ꯀꯔꯤ ꯗꯨꯗꯥꯅ ꯆꯥꯕꯗꯣ ꯌꯦꯡꯕ ꯐꯖꯗꯦ ꯃꯤꯅ ꯍꯥꯏꯔꯛꯄꯗꯣ ꯅꯪꯗꯤ ꯃꯤꯅ ꯍꯥꯏꯕꯁꯨ ꯈꯔꯗꯤ ꯇꯥꯎꯅꯦ
ꯑꯩ ꯑꯩ ꯈꯪꯉꯦ ꯍꯥꯏꯕꯗꯣ ꯈꯪꯉꯦ
ꯎꯝ
ꯑꯩꯅ ꯍꯥꯏꯒꯗꯧꯕꯗꯣ ꯈꯪꯉꯦ
ꯎꯝ ꯎꯝ ꯑꯗꯨ ꯈꯪꯉꯗꯤ ꯗꯨ ꯈꯪꯉꯗꯤ ꯈꯔ ꯒ꯭ꯌꯥꯟ ꯇꯥꯎ ꯍꯥꯏꯃꯤꯗ ꯇꯥꯕ꯭ꯔꯣ ꯇꯥꯗꯕ꯭ꯔꯣ
ꯀꯩ ꯇꯥꯕ꯭ꯔꯣ
ꯍꯥꯎ ꯇꯥꯏ ꯇꯥꯏ
ꯈꯨꯝꯗꯦꯍꯦ ꯅꯪ
ꯈꯨꯝꯗꯤꯌꯦ ꯅꯪ ꯑꯦ ꯍꯧꯖꯤꯛꯃꯛ ꯂꯥꯏꯟ ꯀꯩꯅꯣ ꯇꯧꯕ ꯃꯥꯜꯂꯦ ꯑꯃ ꯑꯗꯨꯅ ꯀꯩꯅꯣ ꯇꯧꯔꯛꯄ ꯑꯩꯗꯣ ꯈꯨꯝꯃꯔꯣꯏꯒꯦꯅ ꯇꯧꯕꯗ ꯅꯝꯕꯗ ꯀꯩꯅꯣꯗ ꯑꯣꯏꯅ ꯅꯝꯈ꯭ꯔꯕ
ꯎꯝ
ꯐꯔꯛ ꯏꯇꯥ ꯇꯥꯅ ꯇꯧꯔꯛꯇꯅ ꯑꯩꯈꯣꯏꯅꯥ ꯁꯅꯥ ꯔꯗꯥꯔꫭ ꯎꯝ
ꯎꯝ
ꯑ
ꯑꯩ ꯁꯤ ꯅꯣꯏꯗꯤ ꯑꯗꯨꯝ ꯅꯨꯡꯉꯥꯏꯕ꯭ꯔꯣ ꯀ꯭ꯂꯥꯁ ꯏꯂꯚꯦꯟ ꯀꯥꯕ ꯃꯇꯝꯗꯗꯤ
ꯑꯩꯈꯣꯏꯗꯤ ꯀꯩꯅꯣ ꯃꯇꯝꯅꯤꯅ ꯀꯣꯂꯦꯖ ꯀꯌꯥ ꯁ꯭ꯀꯨꯜ ꯀꯥꯔꯛꯇ‌ꯦ
ꯀꯣꯔꯔꯣꯅꯥ
ꯀꯣꯔꯣꯅꯥ ꯃꯇꯝꯅꯤꯅ ꯍꫭꯏ ꯀꯥꯗꯕꯤ ꯑꯗꯨꯝ ꯂꯣꯏꯈ꯭ꯔꯦ ꯑꯩꯈꫭꯏꯗꯤ ꯀꯣꯔꯣꯅꯥ ꯃꯇꯝ ꯀꯣꯔꯣꯅꯥ ꯍ‌ꯦꯛ ꯂꯥꯛꯑꯦ ꯇꯨꯌ‌ꯦꯞ ꯊꯥ ꯂꯣꯏꯔꯦ ꯑꯩꯈꯣꯏꯗꯤ ꯑꯩꯈꯣꯏꯅꯦ ꯃꯦꯇ꯭ꯔꯤꯛ ꯍꯦꯛ ꯂꯣꯏꯕꯒ ꯂꯥꯛꯈ꯭ꯔꯦ
ꯑ
ꯑ ꯀꯔꯤ ꯇꯝꯕ꯭ꯔꯥꯁꯨ ꯈꯪꯗꯦ ꯀꯩꯁꯨ ꯇꯝꯗꯦ
ꯑꯩꯁꯨ
ꯑꯩꯈꯣꯏꯁꯨ ꯆꯍꯤ ꯑꯃ ꯑꯅꯤ ꯒ꯭ꯌꯥꯟ ꯇꯥꯗꯦꯗ ꯅꯤꯠꯀꯨꯗ ꯀꯩꯅꯣ ꯑꯦꯛꯖꯥꯝ ꯀꯣꯆꯤꯡ ꯂꯧꯋꯦ ꯍꯥꯏꯕ ꯈꯛꯇꯅꯤ ꯈꯔ ꯅꯣꯏ ꯏꯂꯚꯦꯟ ꯇꯨꯋꯦꯜꯁꯨ ꯀꯥꯔ ꯀꯥꯗꯕꯩ ꯇꯥꯏꯞꯇ ꯇꯧꯔꯤꯗꯨꯅ ꯑꯩꯈꯣꯏ ꯒꯣꯕꯔꯃꯦꯜ ꯁꯀꯨꯜ ꯀꯥꯔꯛ ꯒꯣꯔꯃꯦꯟ ꯁ꯭ꯀꯨꯜ ꯀꯥꯔꯁꯨ ꯀꯔꯤ ꯇꯧꯔꯒ ꯂꯩꯕꯒꯦ ꯅꯪꯅ ꯀꯣꯆꯤꯡꯁꯨ ꯂꯧꯗꯦ ꯀ꯭ꯂꯥꯁ ꯇꯨꯗ ꯍꯣꯏ ꯀꯣꯆꯤꯡ ꯑꯗꯨꯝ ꯐꯖꯅ ꯂꯧꯋꯦ ꯑꯗꯨꯝ ꯈꯔ ꯅꯨꯡꯉꯥꯏ ꯑꯂꯕ‌ꯦꯟꯒꯤꯗꯤ ꯏꯂꯚꯦꯟꯗꯤꯂꯥꯏ ꯊꯣꯔꯅꯤ ꯑꯁ ꯀꯩꯅꯣ ꯇꯧꯒꯗꯧꯅꯤ ꯀꯥꯏꯅ ꯈꯜꯂꯒ
ꯇꯨꯝ ꯇꯧꯕꯒꯤ ꯁꯣꯏꯔꯛꯄꯅꯦ
ꯑꯁ ꯑꯗꯨꯝ ꯆꯞ ꯃꯥꯟꯅꯩꯗ ꯀꯩꯅꯣ ꯀꯣꯃꯦꯠ ꯍꯥꯏꯕ ꯑꯗꯨꯝ ꯀꯥꯔꯛꯄ ꯃꯤꯁꯤꯡꯁꯨ ꯌꯥ ꯌꯥꯔꯗ ꯆꯠꯈ꯭ꯔꯕꯕꯨ ꯍꯧꯖꯤꯛ ꯅꯩꯅꯔ ꯀꯩꯗꯧꯒꯦꯔꯥ ꯍꯜꯂ ꯇꯝꯕ ꯌꯥꯒꯗꯧꯕ ꯑꯣꯏꯗꯤ ꯍꯣꯏ
ꯀꯔꯤꯌꯞ
ꯀꯔꯤ ꯎꯄꯥꯏ ꯂꯩ ꯑꯩꯩ ꯏꯁꯥꯒꯤ ꯏꯁꯥꯒꯤ ꯂꯥꯕꯅꯤꯅ ꯑꯗꯨꯝ ꯇꯧꯕ ꯇꯥꯔꯦ ꯏꯁꯥ ꯏꯁꯥꯒꯤ ꯂꯥꯏꯕꯛꯇ ꯇꯝꯂꯝꯝꯕ ꯑꯗꯨ ꯇꯥꯔꯦ ꯑꯩꯗꯤ ꯈꯪꯗ꯭ꯔꯦ ꯃꯥꯁꯇꯔ ꯀꯥꯕ ꯃꯇꯝꯗꯗꯤ ꯁꯤ ꯂꯥꯏꯟꯗꯒꯤ ꯊꯣꯛꯄꯁꯨ ꯌꯥꯏꯁ ꯇꯔꯦ ꯃꯥ ꯆꯥꯡꯅꯒꯦ ꯑꯦꯝ ꯄꯤ ꯑꯦꯁ ꯇ ꯇꯧꯅꯤ ꯑꯗꯦ ꯀꯩꯅꯣ ꯀꯩꯅꯣꯒꯤꯗꯣ ꯃꯅꯤꯄꯨꯔꯒꯤ ꯔꯤꯝꯁꯀꯤꯗꯣ ꯁꯤꯠ ꯍꯦꯟꯒꯠꯈ꯭ꯔꯅꯦ
ꯑꯃꯨꯛ ꯍꯦꯟꯒꯈ꯭ꯔꯕꯣ
ꯁꯤꯠ ꯇꯔꯨꯛ ꯍ‌ꯦꯟꯒꯠ ꯈ꯭ꯔꯦ ꯁꯤ ꯅꯠꯇꯦ ꯄꯨꯂꯞ ꯃꯅꯤꯄꯨꯔꯒꯤ ꯍꯣꯏ ꯑꯃꯗꯤ ꯁꯣꯏꯔꯔꯣꯏ
ꯎꯝ ꯎꯝ ꯐꯔꯦ ꯌꯥꯝ ꯐꯔꯦ
ꯊꯣꯛ ꯇꯔꯤ